ꯍꯜꯂꯥꯎ ꯇꯥꯏ
ꯇꯕ꯭ꯔꯣ
ꯐꯖꯦꯟꯠꯇꯥꯔꯦ
ꯆꯥꯛ ꯆꯥꯔꯦ ꯕ꯭ꯔꯗꯔ ꯍꯣꯏꯗꯤ
ꯆꯥꯛꯁꯥꯔꯦ ꯍꯣꯏ
ꯀꯔꯤ ꯃꯊꯦꯜ ꯆꯥꯔꯤꯒꯦ
ꯁꯤꯁꯦ ꯌꯦꯟ
ꯍꯥꯥ
ꯉꯁꯤꯁꯦ ꯌꯦꯟ ꯎ
ꯑꯦꯁ ꯍꯥꯎ ꯍꯥꯎꯕ ꯆ ꯑꯩꯒ
ꯑꯦ ꯌꯦꯟꯗꯦꯝ ꯍꯥꯏꯔꯒ ꯑꯍꯥꯎꯕ ꯍꯥꯏꯌꯦ
ꯑ ꯌꯦꯟ ꯍꯥꯏꯕ ꯅꯠꯇ꯭ꯔꯣ
ꯑꯗꯨ ꯌꯦꯟ ꯗꯦꯝ
ꯌꯦꯟꯗꯤ ꯍꯥꯏ ꯗꯕꯦꯝꯗꯤ ꯇꯥꯍꯧꯗꯕꯀꯣ
ꯑ ꯌꯦꯟꯁꯨ ꯌꯦꯟꯕꯨꯗꯤ ꯍꯥꯎꯋꯦ ꯗꯦꯝꯕꯨꯗꯤ ꯍꯥꯎꯇꯦ
ꯝ ꯅꯪꯗꯦ
ꯑꯩꯈꯣꯏꯗꯤ ꯉꯁꯤꯁꯦ ꯌꯦꯟ ꯆꯥꯔꯦ ꯑꯩꯈꯣꯏꯅ
ꯋꯥ ꯅꯪꯗꯤ ꯗꯦꯝ ꯌꯥꯎꯗ꯭ꯔꯦꯀꯣ
ꯎꯝ ꯗꯦꯦꯝ ꯌꯥꯎꯗꯣꯏ ꯉꯁꯤꯗꯤ ꯌꯦꯅꯤ
ꯎꯝ ꯀꯩꯗꯧꯔꯤꯒꯦ
ꯆꯥꯛ ꯆꯥꯕ ꯇꯧꯔꯒ ꯁꯨꯝ ꯂꯩꯌꯦ ꯊꯕꯛ ꯆꯠꯄ꯭ꯔꯣ ꯀꯔꯤ ꯇꯧꯔꯤꯒꯦ ꯉꯁꯤꯗꯤ
ꯊꯕꯛ ꯆꯠꯇꯨꯦꯗ ꯅꯣꯡ ꯆꯨꯕꯒꯤ
ꯑꯥ ꯑꯥ ꯅꯣꯏ ꯂꯣꯝꯗ ꯅꯣꯡ ꯆꯨꯕ꯭ꯔꯥꯪꯉꯁꯦ
ꯍꯣꯏ ꯇꯋꯦ ꯑꯗꯨꯒ
ꯎꯝ
ꯅꯣꯛꯅꯤꯡꯕ ꯋꯥꯔꯤ ꯑꯃ ꯍꯥꯏꯕꯤꯌꯨꯔꯥ
ꯀꯔꯤ ꯋꯥꯔꯤꯅꯣ
ꯉꯁꯥꯏꯗꯣ
ꯎꯝ
ꯑꯩꯗꯣ ꯁꯤ ꯁꯥꯃꯟꯕꯒꯤꯀꯣ ꯁꯝꯃꯟꯕꯒꯤ ꯐꯦꯟꯗꯣ ꯇꯥꯕ꯭ꯔꯣ
ꯇꯥꯏ ꯍꯣꯏ ꯍꯥꯏꯌꯣ ꯍꯥꯏꯌ‌ꯣ
ꯆꯥꯃꯟꯕꯒꯤ ꯐꯦꯟꯗꯨ ꯊꯥꯒꯦ ꯇꯧꯕꯅꯦꯕ
ꯎꯝ ꯎꯝ
ꯑꯗꯨꯒ ꯑꯥ ꯑꯩꯗꯣ ꯐꯦꯟ ꯑꯣꯟ ꯇꯧꯔꯀꯥꯟꯗ ꯐꯦꯟꯗꯣ ꯌꯥꯗꯕ
ꯎꯝ ꯃꯩ ꯂꯥꯛꯇꯕꯒꯤꯔ
ꯅꯠꯇꯦ ꯃꯩ ꯂꯥꯛꯑꯦ ꯑꯗꯨ ꯎꯪꯗꯕꯗꯣ ꯑꯗꯨꯅ ꯑꯩꯗ ꯃꯥꯒꯤ ꯅꯥꯠꯁꯤꯡꯗꯣ ꯂꯣꯏ ꯂꯧꯊꯣꯛꯄ ꯍꯧꯔꯦꯕꯀꯣ ꯂꯧ ꯊ‌ꯣꯑꯒ ꯁꯦꯝꯦ ꯀꯨꯏꯅꯁꯦꯃꯦ ꯃꯩ ꯃꯩ ꯃꯔꯤꯇꯠ ꯄꯨꯔꯥ ꯌꯦꯡꯉꯦ ꯇꯦꯁꯇꯔ ꯄꯥꯏꯔꯦ ꯇꯧꯔꯦ ꯂꯣꯏꯔꯦ ꯑꯃꯨꯛ ꯄꯥꯟꯁꯤꯟꯕꯗ ꯅꯟ ꯃꯔꯤ ꯂꯦꯝꯕ ꯋꯥꯅꯤ
ꯑꯦ ꯑꯁ ꯁꯦꯝꯕꯀꯥꯟꯗ ꯌꯥꯝ ꯋꯥꯅ ꯁꯦꯝꯕꯤꯔꯒ ꯁꯦꯝꯕ ꯂꯣꯏꯔ ꯅꯠ ꯋꯥꯠꯄꯀꯣ ꯁꯨꯅ ꯍꯥꯞꯇꯕ ꯑꯣ ꯑꯗꯨꯗꯤ ꯕꯦꯔꯥꯅꯤꯍꯦ ꯑꯣ
ꯑꯗꯨꯒ ꯐꯦꯟꯗꯣ ꯌꯥꯕ꯭ꯔꯥ ꯑꯃꯨꯛ ꯊꯤꯟꯖꯤꯜꯂꯀꯥꯟꯗꯤ ꯑꯃꯨꯛ ꯌꯥꯗꯦ
ꯎꯝ
ꯁꯨꯃꯥꯏꯅ ꯇꯧꯒꯟꯕꯅꯦ ꯍꯣꯏꯅ ꯍꯩꯗꯤꯍꯦ
ꯎꯝ ꯍꯩꯔꯝꯗꯧ ꯃꯥꯟꯕ ꯍꯣꯏ
ꯑꯣ ꯑꯗꯨꯗꯤ ꯑꯩꯈꯣꯏꯅ ꯀꯩꯅꯣ ꯁꯦꯝꯗ꯭ꯔꯤꯉꯩꯗ ꯂꯧꯊꯣꯛꯇ꯭ꯔꯤꯉꯩꯗ ꯁꯤꯗ ꯁꯤꯗ ꯍꯥꯞꯀꯗꯧꯕꯗꯣ ꯑꯩꯈꯣꯏꯅ ꯃꯐꯝꯗꯨ ꯐꯖꯅ ꯈꯪꯍꯧꯗ꯭ ꯈꯪꯍꯧꯗ꯭ꯔꯗꯤ ꯂꯨꯒꯅꯤ ꯅꯣꯏꯗꯤ ꯇꯝꯄꯥꯛ ꯅ‌ꯣꯡ ꯆꯨꯗꯦ ꯇꯥꯕ꯭ꯔ‌ꯣ
ꯇꯥꯕ꯭ꯔꯣ
ꯍꯣꯏ ꯍꯣꯏ ꯇꯥꯏ
ꯑ‌ꯣ ꯍ‌ꯣ ꯅꯪꯒꯤ ꯅꯪꯒꯤ ꯅꯦꯋꯥꯥꯛꯅꯔꯥ ꯑꯩꯒꯤꯅꯔ ꯐꯖꯟ
ꯑꯩꯗꯤ ꯅꯪꯒꯤ ꯈꯣꯟ ꯐꯖꯅ ꯇꯥꯑꯦ
ꯇꯥꯕ꯭ꯔꯥ
ꯍꯣꯏ ꯍꯣꯏ ꯇꯥꯏ
ꯍꯜꯂꯣ
ꯇꯥꯌꯦ ꯇꯥꯗꯕ꯭ꯔꯣ
ꯑꯦ ꯑꯩꯗꯤ ꯅꯪꯒꯤ ꯅꯦꯠꯋꯥꯛꯅꯔ ꯈꯟꯕꯅꯤꯅꯦ
ꯇꯥꯏ ꯇꯥꯏ ꯍꯣꯏ
ꯑꯗꯨ ꯕꯣꯜ ꯌꯦꯡꯒꯗ꯭ꯔꯣ
ꯑꯁ ꯃꯇꯝꯗꯣ ꯕꯣꯜꯗꯣ ꯑꯈꯣꯏꯅ ꯇꯨꯝꯕ ꯇꯨꯝꯕ ꯅꯨꯡꯉꯥꯏꯕ ꯀꯥꯟꯁꯤꯗ ꯕꯣꯛ ꯑꯃꯨꯛ ꯍꯥꯎꯕ ꯌꯦꯡꯉꯔꯣꯏ ꯈꯣꯏꯗꯤ
ꯊꯦꯡꯃꯜꯂꯦ ꯍꯥꯏꯕ꯭ꯔꯣ
ꯊꯦꯡꯃꯟꯕ ꯍꯣꯏ ꯍꯣꯏ
ꯇꯨꯝꯕ ꯄꯦꯟꯗꯦꯕꯀꯣ
ꯑꯗꯨ ꯉꯥꯏꯔꯒ ꯇꯧꯕꯁꯦ
ꯌꯦꯡꯁꯤꯅꯦ ꯉꯁꯤꯗꯤ ꯐꯖꯒꯅꯤꯅꯦ
ꯑꯣ ꯉꯁꯤꯁꯦ ꯀꯅꯥ ꯀꯅꯥ ꯑꯣꯏꯕ꯭ꯔꯥ
ꯑ ꯔꯣꯅꯥꯜꯗꯣꯒ ꯁ꯭ꯄꯦꯟ ꯄꯥꯟꯅꯒꯅꯤ
ꯑꯣ ꯄꯨꯡ ꯀꯌꯥꯗ ꯂꯩꯕ꯭ꯔꯥ
ꯕꯥꯔꯣ ꯃꯈꯥꯏ
ꯑꯣ ꯑꯁ ꯑꯗꯨꯗꯤ ꯉꯥꯏꯕ ꯉꯝꯔꯣꯏꯍꯦ
ꯑꯦ ꯀꯔꯤꯒꯤꯅꯣ
ꯕꯥꯔꯣ ꯃꯈꯥꯏꯗꯤ ꯑꯥ ꯑꯁ ꯃꯪ ꯐꯖꯕ
ꯎꯝ ꯗ꯭ꯔꯃꯥ ꯌꯦꯡꯕꯗꯤ ꯄꯨꯡ ꯑꯃ ꯑꯅꯤ ꯐꯥꯎ ꯌꯦꯡꯅꯤꯗ ꯅꯪ
ꯅꯍꯥꯟꯗꯤ ꯄꯨꯡ ꯑꯁꯨꯨꯃꯥꯏꯅ ꯇꯧꯔꯝꯕꯅꯦ ꯍꯧꯖꯤꯛꯇꯤ ꯌꯨꯝ ꯄꯥꯟꯕ ꯌꯨꯝ ꯄꯥꯜꯂꯒ ꯑꯗꯨꯒꯨꯝꯕꯒꯤ ꯋꯥꯈꯜ ꯂꯩꯒꯤꯗ꯭ꯔꯦ ꯂꯩꯁꯥꯕꯤ ꯄꯥꯈꯪ ꯑꯣꯏꯔꯤꯉꯩꯗꯗꯤ ꯑꯗꯨꯒꯨꯝꯕꯗꯣ ꯌꯥꯝ ꯄꯥꯝꯕꯅꯤ ꯌꯥꯝ ꯌꯦꯡꯅꯤꯡꯕꯅꯤ
ꯑꯩꯁ ꯍꯧꯖꯤꯛꯇꯤ ꯅꯤꯡꯕ ꯊꯨꯡꯉꯦ ꯑꯗꯨꯅꯦꯕ
ꯅꯤꯡꯕ ꯊꯨꯡꯕꯒꯤꯗꯤ ꯅꯠꯇꯕꯀꯣ ꯍꯥꯏꯕꯗꯤ ꯌꯨꯝ ꯄꯥꯟꯕꯅꯤꯅ ꯏꯃꯨꯡ ꯂꯩꯕꯅꯤꯅ ꯑ ꯀꯃꯥꯏꯅ ꯇꯧꯒꯅꯤ ꯀꯔꯤ ꯊꯕꯛ ꯇꯧꯁꯤꯔ ꯀꯔꯤ ꯇꯧꯔꯗꯤ ꯆꯥꯅꯤꯡꯉꯥꯏ ꯂꯩꯒꯗ꯭ꯔꯥ ꯀꯣ ꯀꯔꯤ ꯑꯣꯏꯔꯗꯤ ꯄꯩꯁꯥ ꯄꯥꯏꯒꯗ꯭ꯔꯥ ꯏꯅꯥ ꯈꯨꯟꯗ꯭ꯔꯥ ꯀꯔꯤ ꯑꯗꯨꯝ ꯋꯥꯈꯟ ꯇꯦꯟꯁꯟ ꯑꯗꯨꯝ ꯂꯩꯈ꯭ꯔꯦꯕꯀꯣ ꯋꯥꯈꯟꯗꯣ ꯍꯣꯡꯈ꯭ꯔꯦꯕ ꯂꯩꯁꯥꯕꯤꯒꯤ ꯄꯥꯈꯪꯒꯤ ꯋꯥꯈꯟꯗꯣ ꯂꯩꯇ꯭ꯔꯦꯕ
ꯑꯗꯨ ꯅꯪ ꯆꯍꯤ ꯀꯌꯥꯗ ꯌꯨꯝ ꯄꯥꯟꯒꯦ
ꯑꯩꯔꯣ ꯑꯩꯗꯤ ꯊꯦꯡꯅ ꯄꯥꯜꯂꯤꯗ ꯊꯦꯡꯅ ꯄꯥꯜꯂꯦꯕ ꯑꯩ ꯑꯩ ꯆꯍꯤ ꯀꯌꯥ ꯃꯥꯟꯒꯗꯧꯕ ꯃꯥꯟꯕꯔꯣ
ꯈꯪꯗꯦꯗ
ꯍꯥꯜꯂꯣ ꯂꯣꯛ ꯈꯨꯑꯦ ꯑꯗꯣ ꯅꯣꯛꯄꯤꯔꯗꯤꯀꯣ ꯍꯦꯛꯇ ꯑꯗꯨꯝ ꯈꯨꯕ
ꯏꯁꯤꯡ ꯑꯁꯥꯕꯗꯣ ꯐꯨꯠꯂꯒ ꯊꯥꯛꯑꯣ
ꯐꯨꯠꯄꯤꯅꯕ ꯂꯩꯇꯦꯅꯦ
ꯑꯦ ꯑꯗꯨ ꯐꯨꯠꯄꯗꯨ ꯌꯥꯝ ꯂꯥꯏꯕꯗꯨꯕꯨ
ꯃꯤꯅꯗꯤ ꯏꯁꯤꯡ ꯑꯁꯥꯕ ꯑꯗꯨꯒ ꯁꯤꯡ ꯑꯗꯨꯒ ꯈꯣꯏꯍꯤꯗ ꯊꯝꯃꯒ ꯊꯥꯛꯌꯦ
ꯎꯝ ꯑꯗꯨꯒꯁꯤꯡ ꯑꯁꯥꯕꯗꯣ ꯑꯗꯨꯝ ꯒꯒ꯭ꯂꯤꯡ ꯇꯧꯔꯒꯀꯣ ꯑꯗꯨꯁꯨ ꯐꯕꯅꯦ
ꯇꯧꯁꯤꯔ ꯈꯜꯕꯅꯦ ꯑꯗꯣ ꯑꯗꯨꯝ ꯀꯥꯎꯋꯤꯅꯦ ꯅꯨꯄꯥꯁꯤꯡꯁꯦ ꯌꯥꯝꯅ ꯀꯩ ꯍꯥꯏꯁꯤꯔ
ꯅꯨꯄꯥ ꯁꯤꯡꯁꯦ ꯇꯟꯕꯅꯤꯗ ꯍꯣꯏ ꯍꯣꯏ
ꯅꯨꯄꯥ ꯁꯤꯡꯁꯦ ꯌꯥꯝ ꯇꯥꯟꯂꯦꯕ ꯀꯣ ꯀꯥꯇꯟꯖꯥꯎ ꯉꯛꯇ ꯅꯦꯕ
ꯎꯝ
ꯅꯣꯢ ꯅꯣꯏ ꯅꯨꯄꯤꯁꯤꯡꯅꯥꯗꯤ ꯑꯗꯨꯝ ꯐꯩꯗꯥ ꯑꯗꯨꯔꯣꯝꯗ ꯍꯥꯏꯔꯗꯤ ꯀꯣ
ꯎꯝ ꯑꯗꯨ ꯔꯣꯝ ꯗꯗꯤ ꯍꯣꯢ ꯅꯨꯄꯤ ꯅꯗꯤ ꯑꯌꯥꯝꯕꯁꯨ ꯇꯧꯒꯜꯂꯦ ꯊꯧꯅꯥ ꯁꯨ ꯂꯩꯌꯦꯕ ꯀꯣ
ꯍꯣꯏ
ꯅꯪꯗꯤ ꯆꯍꯤ ꯀꯌꯥ ꯁꯨꯔꯦ
ꯍꯥꯏ ꯍꯥꯏꯕꯤꯔꯣꯏ ꯑꯩꯗꯤ
ꯇ꯭ꯋꯦꯟꯇꯤ ꯐꯥꯏꯚ ꯁꯨꯔꯕ꯭ꯔꯣ ꯍꯣꯏꯅꯦ ꯑꯉꯥꯡ ꯑꯣꯏꯕꯒꯤꯅꯤꯅꯦ ꯍꯪꯕꯤꯔꯤꯗꯣ
ꯁꯨꯗ꯭ꯔꯤꯗ
ꯇ꯭ꯋꯦꯟꯇꯤ ꯐꯥꯏꯚꯗꯤ ꯌꯧꯔꯕ꯭ꯔꯣ
ꯇꯔꯥꯃꯉꯥ
ꯌꯥꯝꯗꯦꯅꯦ ꯑꯩꯗꯤ ꯇꯥꯔꯥ ꯁꯨꫪꯦ ꯉꯁꯤꯗꯤ ꯀꯗꯥꯏ ꯆꯠꯂꯦ ꯌꯨꯝ ꯂꯩꯕ꯭ꯔꯣ
ꯌꯨꯝ ꯂꯩꯔꯒ ꯐꯦꯟ ꯁꯦꯝꯕꯗꯣ ꯑꯩꯒꯤ ꯊꯕꯛꯅꯦ
ꯑꯣ ꯑꯣ ꯑꯣ
ꯌꯥꯁꯨ ꯌꯥꯗꯕꯗꯣ
ꯑ ꯈꯪꯕ ꯃꯤ ꯈꯪꯕꯗ ꯍꯪꯔꯒ ꯐꯖꯅ ꯁꯦꯃꯣ
ꯉꯁꯥꯏꯗꯣ ꯅꯣꯡ ꯌꯥꯝ ꯆꯨꯕ ꯑꯗꯨꯒꯤ ꯃꯤꯁꯨ ꯂꯥꯛꯄ ꯌꯥꯔꯣꯏꯕ ꯀꯣ ꯆꯠꯊꯣꯛꯄꯁꯨ
ꯎꯝ ꯎꯝ
ꯏꯃꯥꯅꯥꯕ ꯑꯃꯗ ꯀꯧꯁꯦꯔꯥ ꯗꯤ ꯇꯧꯕꯅꯦ ꯑꯗꯨ ꯑꯩꯁꯨ ꯌꯨꯇ꯭ꯌꯕꯇ ꯌꯦꯡꯉꯒ ꯇꯧꯕꯅꯦꯕ
ꯑꯣ ꯑꯣ ꯑꯦꯁ ꯅꯪ ꯅꯪꯒꯨꯝꯅ ꯑꯩꯒꯤ ꯑꯩꯒꯤ ꯅꯨꯄꯥꯁꯨꯀꯣ ꯁꯨꯃꯥꯏꯅ ꯇꯧꯕꯅꯦ ꯃꯥꯗꯣ ꯑꯅꯧꯕ ꯑꯣ ꯀꯩꯅꯣ ꯐꯦꯟꯗꯣ ꯑꯅꯧꯕ ꯄꯣꯔꯛꯄ ꯀꯥꯟꯗ ꯁꯦ ꯃꯥꯁꯦ ꯁꯦꯝꯕ ꯍꯩꯗꯕ ꯀꯣ ꯑꯗꯨꯒꯤ ꯃꯥꯁꯨ ꯌꯨꯇ꯭ꯌꯨꯞ ꯗ ꯌꯦꯡꯔꯥꯒ ꯁꯦꯝꯕꯅꯦꯕꯥ ꯑꯗꯨ ꯁꯦꯝꯕꯗꯤ ꯍꯥꯏ ꯑꯗꯨꯝ ꯎꯝ ꯆꯨꯝꯕꯗꯤ ꯆꯨꯝꯃꯦ ꯑꯗꯨꯕꯨ ꯃꯑꯣꯡ ꯇꯥꯅꯗꯤ ꯁꯦꯝꯕ꯭ꯔ ꯑꯦ ꯑꯗꯨꯕꯨ ꯍꯣꯔꯦꯟ ꯀꯩꯅꯣ ꯁ꯭ꯄꯤꯟ ꯇꯧꯕ ꯀꯥꯟꯗꯗꯤ ꯀꯣ ꯃꯈꯣꯟ ꯈꯔꯥ ꯊꯣꯛꯄ ꯀꯣ
ꯑꯗꯨꯗꯣ ꯈꯦꯠꯄ ꯀꯩꯅꯣ ꯊꯦꯡꯕꯒꯤꯅꯦꯕ
ꯑꯣ ꯑꯣ ꯁꯨꯃꯥꯏꯅ ꯇꯧꯋꯦꯕ ꯃꯈꯣꯟ ꯈ꯭ꯔꯤ ꯀ꯭ꯔꯤ ꯒꯨꯝꯕ ꯃꯔꯥꯛ ꯃꯔꯥꯛꯇ ꯇꯧꯕꯀꯣ ꯑꯩꯅ ꯑꯦ ꯅꯪ ꯁꯦꯝꯕꯗꯣ ꯈꯔꯥ ꯎꯃ ꯆꯨꯝꯅ ꯇꯧꯗꯥꯕ ꯃꯥꯜꯂꯦ ꯍꯥꯏꯔꯒ ꯑꯦ ꯑꯣꯏꯔꯝꯔꯣꯏꯗ ꯐꯦꯟꯅ ꯑꯣꯏꯒꯅꯤ ꯑꯩꯅꯗꯤ ꯐꯖꯅ ꯁꯦꯝꯕꯅꯤ ꯆꯨꯝꯅ ꯁꯦꯝꯕꯅꯤ ꯃꯨꯛ ꯍꯥꯏꯕꯀꯣ ꯍꯧꯖꯤꯛ ꯐꯥꯎ ꯑꯗꯨꯝ ꯐꯪꯕꯣ ꯍꯧꯖꯤꯛꯐꯥꯎ ꯑꯗꯨꯝ ꯃꯈꯣꯜ ꯃꯈꯣꯟ ꯊꯣꯛꯔꯥꯒ ꯑꯗꯨꯝ ꯂꯩꯌꯦ
ꯑꯁ ꯌꯥꯏꯍꯦ
ꯑꯩꯖꯨ ꯁꯦꯝꯕꯥ ꯍꯩꯗꯕꯅꯤꯅ ꯑꯧ ꯃꯥꯅ ꯍꯥꯏꯕꯗꯨ ꯆꯨꯝꯔꯝꯒꯅꯤ ꯍꯣꯏ ꯍꯣꯏ
ꯑꯁ ꯃꯥꯒꯤ ꯃꯥꯒꯤ ꯅꯨꯄꯥꯗꯤ ꯑꯗꯨꯝ ꯁꯄꯣꯔꯠ ꯇꯧꯋꯦ ꯃꯨꯛꯀꯥ
ꯅꯣꯏꯅꯤ ꯆꯥꯞ ꯃꯥꯅꯔꯦ
ꯂꯥꯜ ꯍꯣꯏ ꯂꯥꯜꯂꯦ ꯀꯥ ꯍꯥꯏꯗꯦꯕ ꯅꯪꯁꯨ ꯑꯗꯨꯝ ꯍꯣꯏ ꯆꯨꯝꯂꯝꯃꯅꯤ ꯈꯜꯂꯦꯕꯀꯣ
ꯑ ꯑꯩꯁꯨ ꯁꯦꯝꯕ ꯍꯩꯗꯕꯅꯤꯅꯀꯣ ꯃꯥꯅ ꯁꯦꯝꯕꯗꯣ ꯆꯨꯝꯔꯝꯒꯅꯤ ꯍꯥꯏ ꯑꯩꯖꯨ ꯍꯣꯏ ꯍꯣꯏ ꯍꯥꯏꯔꯅꯤꯗ
ꯑꯗꯨ ꯅꯨꯡꯁꯤꯕꯒꯤꯅꯦꯕ ꯊꯥꯖꯕ ꯊꯠ ꯊꯝꯃꯤꯗꯣ
ꯈꯪꯗ꯭ꯔꯦꯗ ꯅꯨꯡꯁꯤꯕ꯭ꯔꯥ ꯅꯨꯡꯁꯤꯗꯕꯥꯔ
ꯑꯗꯨꯒꯤꯅꯦ ꯑꯗꯨꯒꯤꯅꯦ ꯂꯣꯛ ꯐꯖꯟ ꯈꯨꯔꯦ
ꯍꯤꯗꯥꯛ ꯆꯥꯎꯋꯣ
ꯍꯤꯗꯥꯛ ꯍꯤꯗꯥꯛ ꯂꯩꯇꯦ
ꯀꯩꯅꯣ ꯏꯁꯤꯡꯗꯣ ꯉꯛ ꯑ ꯏꯁꯤꯡ ꯆꯥꯛꯀꯨꯝꯕ ꯁꯥ ꯁꯥꯕ ꯉꯥꯛꯇ ꯆꯥꯎꯀꯣ ꯆꯥꯛꯁꯨꯀꯣ ꯏꯪꯕ ꯆꯥꯒꯅꯨ ꯏꯪꯕ ꯆꯥꯔꯗꯤ ꯍꯦꯟꯅ ꯎꯝ ꯀꯩꯅꯣ ꯋꯥꯕꯅꯦꯕ
ꯀꯩꯅꯣ ꯇꯧꯕꯗꯣ ꯆꯥꯛ ꯆꯥꯔ ꯀꯥꯟꯗ ꯆꯥꯔꯛꯑ ꯀꯥꯟꯗ ꯀꯣ ꯈꯅꯥꯎꯗ ꯌꯥꯝ ꯅꯥꯏꯌꯦ
ꯎꯝ ꯎꯝ ꯑꯗꯣ ꯅꯨꯡꯁꯤꯠ ꯑ ꯀꯩꯅꯣ ꯅꯨꯡ ꯁꯤꯠ ꯐꯠꯇꯕꯅꯁꯨ ꯇꯧꯕ ꯃꯥꯜꯂꯤꯗ ꯎꯐꯨꯟꯁꯨ ꯅꯪ
ꯈꯣꯏꯟ ꯂꯩꯍꯧꯒꯨꯝꯕ ꯆꯠꯇꯦꯗ ꯂꯩꯍꯧꯁꯨ ꯇꯧꯗꯦ ꯀꯣꯛ ꯆꯤꯛꯄꯁꯨ ꯇꯧꯗꯦꯕ ꯑꯗꯨꯝ ꯂꯣꯛꯇ ꯈꯠ ꯇꯪ ꯑꯗꯨꯝ ꯅꯥꯔ ꯂꯩꯕꯀꯣ
ꯍꯧꯖꯤꯛꯀꯥꯟꯒꯤ ꯀꯩꯅꯣ
ꯍꯥꯟꯅꯗꯤ ꯅꯥꯗꯕꯅꯦꯕ ꯂꯥꯏꯆꯠ ꯑꯣꯏꯔꯝꯅꯤ
ꯎꯝ ꯍꯣꯏ ꯍꯣꯏ ꯍꯧꯖꯤꯛꯀꯥꯟꯒꯤ ꯋꯦꯗꯔꯁꯨ ꯃꯔꯛ ꯇ ꯅꯣꯡ ꯇꯥꯑꯦ ꯑꯃꯨꯛ ꯅꯨꯡꯁꯥ ꯊꯣꯛꯔꯛꯑꯦ ꯀꯣ ꯁꯨꯃꯥꯏꯟ ꯇꯧꯕꯒꯤꯁꯨ ꯑꯣꯏꯔꯝꯒꯅꯤ